ꯍꯜꯂꯣ
ꯍꯜꯂꯣ ꯇꯥꯕ꯭ꯔꯣ ꯍꯂꯣ
ꯍꯜꯂꯣ
ꯂꯣꯇꯥꯥꯕ꯭ꯔꯣ
ꯑꯣ ꯇꯌꯦ
ꯁꯥꯕꯤ
ꯑ ꯋꯥꯋꯀꯤꯡ ꯆꯠꯁꯤꯔꯥ ꯍꯥꯏꯔꯒ ꯇꯧꯔ ꯂꯩꯌꯦꯦ ꯆꯠꯅꯕ
ꯌꯥꯝ ꯅꯨꯡꯉꯥꯏꯅꯦ ꯁꯥꯗ꯭ꯔꯣ ꯅꯣꯏꯔꯣꯝꯗꯗꯤ
ꯆꯑꯌꯦ ꯉꯁꯥꯏ ꯀꯩꯖꯝꯅ ꯅꯪ ꯆꯄꯗꯔꯤ
ꯑꯩ ꯁꯤꯃꯤꯁꯇꯔ ꯑꯦꯛꯖꯥꯝꯁꯤꯅ ꯃꯤꯅ ꯊꯥꯕꯤꯌꯨ ꯍꯥꯏꯕ ꯑꯣ ꯊꯥꯔꯣ ꯊꯥꯔꯨꯕ
ꯎꯝ
ꯑꯁ ꯅꯣꯅꯦꯠ ꯆꯠꯂꯒ ꯑꯩ ꯌꯥꯝ ꯁꯥꯃꯟꯕꯒꯤ ꯑꯁ ꯑꯥꯏꯁ ꯀ꯭ꯔꯤꯝ ꯂꯩꯅꯕ ꯐꯥꯎ ꯃꯤ ꯆꯤꯟꯃꯟꯕꯒꯤ ꯂꯧꯕ ꯐꯥꯎ ꯐꯪꯗꯦ
ꯗꯨꯀꯥꯟ ꯃ ꯇꯔꯣꯅꯦ
ꯑꯥꯏꯁ ꯀ꯭ꯔꯤꯝ ꯗꯨꯀꯥꯟ ꯑꯗꯨ ꯑꯃꯈꯛꯇꯅ ꯋꯤꯇꯤꯡ ꯁꯕꯅꯥꯛ ꯂꯩꯕꯗ ꯑꯗꯨꯝꯃꯛ ꯑꯃꯈꯛꯇꯅꯦ ꯑꯩ ꯈꯨꯠꯁꯥꯗꯣ ꯂꯩꯕ ꯉꯝꯗ꯭ꯔꯦ ꯀꯅꯥ ꯀꯅꯥ ꯆꯠꯇꯣꯏꯅꯣ ꯏꯝꯊꯥꯟꯗ ꯆꯠꯇꯣꯏꯔꯣ
ꯃꯁꯤ ꯃꯈꯥꯗ ꯂꯩꯕ ꯑꯃꯒ ꯏꯃꯥꯟꯅꯕꯤꯒ ꯗꯗꯥ ꯆꯠꯈ꯭ꯔꯦ
ꯑꯣ ꯉꯥꯏꯅꯦꯦ
ꯀꯗꯧꯔꯝ ꯅ
ꯃꯗꯤ ꯐꯝꯃꯒ ꯁꯃꯥꯟꯒ
ꯍꯧꯖꯤꯛꯅ ꯌꯧꯕ꯭ꯔꯣ ꯌꯨꯝꯗ
ꯑꯩꯪ ꯉꯁꯥꯏ ꯑꯗ ꯌꯥꯎꯔꯝ ꯑꯃꯨꯀ ꯁꯤꯡꯖꯨ ꯑꯃꯛꯀ ꯆꯥꯕ ꯑꯃꯛꯀ ꯀꯩ ꯀꯩꯅꯣ ꯁꯤꯡꯖꯨ ꯆꯥꯕ ꯈꯣꯠꯄ ꯑꯃꯒ ꯆꯥꯔꯦ ꯑꯃꯛꯀ ꯌꯨꯝꯗ ꯍꯟꯂꯛꯑꯦ ꯑꯃ ꯐꯝꯃꯦ ꯑꯁ ꯁꯥꯃꯟꯕꯒꯤ ꯀꯔꯤꯣ ꯇꯧꯅꯤꯡꯗꯦ
ꯑꯗꯨ ꯅꯣꯏ ꯀꯔꯤ ꯁꯤ ꯀꯔꯤ ꯍꯥꯏꯗꯔ ꯒꯦꯁꯀꯤ ꯅꯣꯅꯦꯗ ꯇꯧꯕꯗꯣ
ꯑꯥ
ꯅꯍꯥꯟ ꯇꯧꯕꯗꯣ ꯐ꯭ꯔꯤꯒꯤꯅꯦ ꯍꯥꯏꯔꯒ ꯑꯗꯨ ꯅꯣꯏ ꯇꯧꯕ꯭ꯔꯣ
ꯚꯥꯔꯠꯀꯤ ꯑꯣꯏꯔꯕꯅꯤꯅ ꯑꯣꯏꯒꯤꯗꯣ ꯚꯥꯔꯠꯀꯤꯔꯣ ꯇꯥꯎꯗꯦ ꯅꯪ ꯇꯧꯕ꯭ꯔꯣ
ꯑꯩ ꯇꯧꯕꯒꯤꯀꯣ ꯑꯗꯨ ꯕꯨꯛꯁꯨ ꯑꯩꯉꯣꯟꯗ ꯂꯩꯌꯦꯕ ꯉꯁꯤꯅꯦꯕ ꯑꯩꯈꯣꯏ ꯂꯧ ꯗꯣ ꯦꯁ ꯑꯗꯨ ꯂꯥꯛꯑꯕꯨꯗꯪ ꯉꯁꯤꯅꯦꯕ ꯑꯗꯨꯕꯨ ꯀꯃꯥꯏꯅ ꯇꯧꯔꯥ ꯈꯪꯗꯦ
ꯃꯣꯏꯗ ꯍꯥꯡꯅ ꯦꯁꯣ ꯔꯠ ꯀꯤꯗꯣ
ꯑꯩ ꯍꯥ
ꯃꯣꯏ ꯃꯣꯏ ꯃꯣꯏꯒꯤ ꯃꯐꯝꯗ ꯍꯥꯟꯕꯅꯦ ꯚꯥꯔꯠꯀꯤꯗꯣ
ꯎ ꯑꯗꯨ ꯃꯣꯏꯕꯨ ꯀꯣ ꯇꯧꯔꯒ ꯄꯥꯏꯈꯠꯇꯕꯀꯣ ꯀꯃꯥꯏꯅ ꯇꯧꯒꯦꯔꯣ ꯍꯥꯏꯔꯒꯣ ꯍꯪꯦ ꯇꯧꯔ ꯋꯥ
ꯏꯟꯗꯤꯌꯦꯟꯒꯤꯗꯤ ꯑꯗꯨꯝ ꯄꯨꯡꯂꯩ ꯂꯩꯕ ꯌꯥꯏ ꯑꯗꯣ ꯚꯥꯔꯠꯀ ꯏꯟꯗꯤꯌꯦꯟꯒꯗꯣ ꯁꯂꯦꯟꯗꯔꯁꯨ ꯃꯥꯟꯅꯗꯕꯅꯤ ꯃꯣꯏꯒꯤꯗꯣ ꯅꯪ ꯅꯪꯒꯤ ꯃꯤꯡꯗ ꯂꯩꯕ꯭ꯔꯣ ꯑꯗꯣ
ꯎꯝ ꯑꯩ ꯇꯧꯕꯅꯦ ꯅꯍꯥꯟ ꯂꯧ ꯐꯈ꯭ꯔꯕꯅꯦ ꯑꯗꯨꯕꯨ ꯕꯨꯛ ꯑꯃꯨꯧ ꯇꯧꯔꯒ ꯂꯥꯁ ꯋꯤꯛꯇ ꯇꯧꯔꯒ ꯗꯤꯁ ꯋꯤꯛꯇ ꯂꯥꯛꯑꯣ ꯂꯧꯕ ꯂꯥꯛꯑꯣ ꯍꯥꯏꯕꯀꯣ
ꯑꯣ ꯍꯦꯛ ꯂꯥꯄꯨꯒ ꯍꯦꯛ ꯐꯪꯗꯕ꯭ꯔꯣ ꯃꯣꯏꯗ ꯅꯣꯏ ꯅꯣꯏ ꯚꯥꯔꯠꯀꯤꯗꯣ ꯍꯦꯛ ꯉꯁꯤ ꯕꯨꯛ ꯇꯧꯅ ꯉꯁꯤ ꯉꯁꯤ ꯐꯪꯗꯕ꯭ꯔꯣ
ꯎꯝ ꯉꯁꯤ ꯍꯦꯛ ꯇꯧꯔꯒ ꯌꯥꯗꯦ ꯍꯥꯏꯌꯦ
ꯎꯝ ꯏꯟꯗꯦꯟꯒꯤꯗꯤ ꯑꯗꯨꯝ ꯂꯧꯔꯦꯟ ꯅꯤꯡꯕꯝꯗꯅ ꯂꯧꯕ ꯌꯥꯏꯅ ꯕꯨꯛ ꯂꯩꯔꯗꯤ
ꯑꯣ ꯑꯗꯨ ꯃꯃꯜ ꯀꯌꯥꯅꯣ ꯃꯣꯏꯒꯤꯗꯤ
ꯆ ꯆꯅꯤꯔꯥ ꯑꯗꯨꯝ ꯇꯧꯅ ꯆꯥꯝꯃꯩꯅ ꯈꯔ ꯀꯥꯎꯈ꯭ꯔꯦ ꯑꯩꯁꯨ ꯑꯃꯨꯛꯀ
ꯑ ꯑꯩꯁꯤꯅ ꯂꯤꯁꯤꯡ ꯑꯃꯒ ꯀꯌꯥꯅꯣ ꯅꯥꯏꯟꯇꯤꯗꯤ ꯍꯦꯜꯂꯝꯃꯅꯤ
ꯑꯣ ꯑꯗꯣ ꯅꯪ ꯑꯦꯀꯥꯎꯟꯁꯨ ꯄꯩꯁꯥ ꯑꯗꯨꯝ ꯆꯪꯕ꯭ꯔꯣ
ꯑꯩꯗꯤ ꯆꯪꯗꯦꯗ ꯑꯦꯀꯥꯎꯟꯗꯤ ꯍꯥꯞꯈꯤꯕꯅꯦ ꯑꯗꯨꯕꯨ ꯄꯩꯁꯥ ꯆꯪꯅꯤ ꯍꯥꯏꯔꯒ ꯄꯩꯁꯥ ꯆꯪꯗꯦ ꯃꯁꯨ
ꯑꯕꯨꯒꯤ ꯏꯟꯗꯉꯗꯤ ꯑꯗꯨꯝ ꯆꯪ ꯆꯪꯗꯅꯦ
ꯑꯣ ꯁꯤꯒꯤꯅꯦ ꯍꯥꯏꯔ ꯇꯧꯑꯣ ꯍꯥꯏꯔ ꯇꯧꯕꯅꯦ ꯑꯗꯨ
ꯅꯨꯣꯏꯔꯤ ꯆꯠꯂꯣꯕꯣ ꯑꯣꯀꯦ ꯆꯅꯤꯡꯉ ꯊꯣꯛꯄ ꯎ
ꯁꯤꯔꯟꯗ ꯀꯣꯋꯁ
ꯅ ꯒꯤꯔꯦꯒ ꯑꯔꯇ ꯀꯂꯦꯁꯒꯅ ꯃꯥꯂ ꯀ ꯑꯣꯏꯗꯗꯤꯦ
ꯌꯥꯃ ꯇꯍ ꯏꯁꯇ꯭ꯔꯦꯠ ꯂꯩꯕꯗꯣ ꯁꯥꯏꯟꯁ ꯁꯦꯟꯇꯔ ꯑꯃ
ꯑꯣ
ꯑ ꯍ ꯍ ꯌꯥ
ꯐꯂꯤꯝ ꯑꯣꯏꯔꯕꯅꯤ ꯑꯗꯨꯗꯤ ꯋꯀꯤꯡ ꯆꯠꯄꯒꯤ
ꯇꯔꯤ ꯉꯁꯤ ꯈꯛꯇ ꯅꯦꯝꯃꯣ ꯆꯠꯕꯗ ꯆꯅꯤ ꯆꯥꯅꯤꯡ ꯃꯇꯗ ꯊꯣꯛꯆꯔꯗꯤ ꯆꯥꯅꯤ ꯇꯔꯥ ꯇꯣꯂꯒꯅꯤ
ꯂꯤꯝ ꯇꯔꯝꯅ ꯂ ꯑꯣꯏꯔꯗꯤ
ꯀꯗꯥꯥꯏꯗꯒꯤ ꯁꯤꯜꯂꯤꯔꯤꯅꯣ ꯅꯣꯏ ꯃꯥꯟꯕꯒꯤ
ꯐꯤꯒꯔ ꯇꯥꯔꯥꯝꯅꯤ ꯑꯗꯨꯗꯤ ꯉꯁꯤꯗꯤ ꯌꯨꯝꯗ ꯑꯗꯨꯝ ꯂꯩꯕ꯭ꯔꯣ
ꯎꯝ ꯉꯁꯤꯔꯤ ꯆꯦ ꯅꯣꯡꯃ ꯄꯥꯟꯕꯒꯤ ꯀꯥꯟꯁꯨꯗꯏ ꯅꯉꯦ ꯃ
ꯈꯪꯗ꯭ꯔ ꯈꯣꯏꯗꯤ ꯅꯣꯡꯃ
ꯈꯨꯟꯒꯤ ꯒꯥꯔꯤ ꯂꯥꯛꯑꯦ ꯍꯥꯏꯕꯀꯣ ꯉꯁꯤ ꯑꯗꯨꯒꯤ ꯆꯦꯆꯦꯅ ꯀꯣꯜ ꯇꯧꯔꯛꯏꯕ
ꯑꯣ
ꯑ ꯍꯌꯦꯡ ꯈꯪꯗꯦ ꯃꯥꯈꯣꯏꯗ ꯀꯣꯜ ꯇꯧꯔꯒ ꯑꯩꯕꯨꯛꯛꯇꯣ ꯄꯥꯏꯕꯅꯤ ꯎꯝ ꯒꯦꯁꯁꯨꯨ ꯂꯩꯇ꯭ꯔꯦ ꯍꯥꯏꯕꯀꯣ ꯃꯣꯏꯒꯤ ꯑꯗꯨ ꯑꯩꯒꯤ ꯂꯑ ꯗꯤ ꯂꯧꯥꯎꯁꯤ ꯍꯥꯏꯔꯒ ꯂꯩꯕ ꯑꯗꯨ ꯍꯣꯔꯦꯟ ꯃꯣꯏꯒ ꯐꯥꯎꯅꯔꯒꯣꯏ ꯌꯥꯔꯗꯤ ꯂꯥꯛꯀꯗꯧꯕ ꯃꯥꯜꯂꯦ
ꯂꯥꯛꯑꯣ ꯂꯥꯛꯑꯣꯥ ꯈꯟꯗꯁꯨ ꯃꯔꯥ ꯃꯉꯥ ꯇ ꯂꯅꯥꯥꯛꯗꯕꯅꯦꯦ
ꯂꯥꯔꯗꯤ ꯊꯔꯣꯏ ꯈꯣꯏꯕ ꯆꯠꯁꯦ
ꯐꯟꯗꯒꯤ ꯃꯤ ꯂꯥꯛꯑꯦ ꯏꯃꯥꯟꯕꯤ ꯊꯝꯗ꯭ꯔꯤꯗꯨꯗꯣ ꯑ ꯃꯣꯔ ꯂꯥꯛꯑꯦ ꯑꯁ ꯅꯪꯈꯥꯡꯗ ꯃꯣꯏꯗ ꯂꯥꯛꯄ ꯅꯅꯕ ꯌꯥꯕ
ꯑꯣ ꯑꯗꯨ ꯀꯔꯤꯁꯨ ꯇꯧꯗꯦꯕꯣ
ꯇꯧꯗꯕ ꯃꯥꯜꯂꯦ ꯃꯣꯏꯗꯣ ꯑꯗꯨꯝ ꯂꯥꯛꯑꯦ ꯉꯟ ꯃꯣꯏꯗꯣ ꯉꯟꯇꯥꯅ ꯉꯟꯇꯥꯅ ꯂꯥꯛꯑꯦ ꯏꯃꯥꯟꯕꯤ ꯊꯟꯖꯨꯔꯨꯗ ꯃꯣꯏ ꯄꯨꯡ ꯑꯦꯠ ꯑꯗꯨꯋꯥꯏꯗ ꯌꯧꯔꯝꯕ ꯌꯧꯔꯝꯅꯤꯉꯥꯏ ꯃꯥꯗ ꯑꯦꯠ ꯃꯈꯥꯏꯔꯥ ꯑꯦꯠ ꯑꯗꯨꯋꯥꯏꯗ ꯂꯥꯛ
ꯑꯗꯨꯗꯤ ꯉꯟꯅ ꯆꯠꯀꯗꯧ ꯃꯥꯜꯂꯦꯀꯣ
ꯃꯣꯏ ꯉꯟꯅ ꯆꯠꯄ ꯃꯥꯜꯂꯦ ꯎꯝ
ꯀ ꯇꯔꯈꯣꯏꯗ ꯍꯥꯡꯕ꯭ꯔ ꯅꯣꯏ
ꯍꯪꯗ꯭ꯔꯤꯗ ꯑꯗꯣ ꯑꯩꯈꯣꯏ ꯈꯨꯟꯒꯤ ꯀꯩꯅꯣ ꯂꯥꯛꯑꯦ ꯍꯥꯏꯕꯗꯨꯗ ꯒꯩꯔꯤꯂꯨ ꯅꯨꯄꯥ ꯁꯤ ꯃꯄꯥꯒꯤ ꯃꯅꯥꯎ ꯅꯨꯄꯥꯗꯣ
ꯑ
ꯑꯗꯨ ꯂꯥꯛꯑꯦ ꯍꯥꯏꯕ ꯑꯗꯨ ꯆꯆꯦ ꯑꯃꯨꯛ ꯍꯪꯕꯤꯒꯦ ꯍꯥꯏꯔꯒ ꯀꯣꯜ ꯇꯧꯔꯛꯇ꯭ꯔꯤ
ꯂꯌꯦꯡ ꯁꯝꯒ ꯂꯥꯛꯅꯤ ꯍꯥꯏꯕꯣꯃꯣ
ꯉꯁꯤ ꯂꯥꯛꯕꯗꯣ ꯍꯌꯦꯡ ꯃꯣꯔꯅꯤꯡꯗ ꯆꯠꯀꯅꯤ ꯍꯥꯏꯌꯦ
ꯑꯣ ꯉꯁꯤ ꯂꯥꯛꯎꯗꯣ ꯉꯁꯤ ꯆꯠꯄ ꯌꯥꯗꯦ ꯎ
ꯠꯇꯅꯦ ꯍꯥꯏꯌꯦ ꯃꯣꯏ ꯆꯄꯗꯣ
ꯑꯣ
ꯑꯔꯂꯤ ꯃꯣꯔꯅꯤꯡ ꯑꯣꯏꯔꯣ
ꯅꯨꯡꯉꯥꯏꯇꯦꯅꯦ ꯂꯥꯛꯑꯦ ꯊꯔꯣꯏꯈꯣꯟꯕ ꯆꯠꯁ ꯂꯥꯛꯑꯣ
ꯎꯝ
ꯄꯨꯡ ꯀꯌꯥꯗ ꯂꯥꯛꯅꯣ ꯍꯌꯦꯡꯗꯤꯅꯣ ꯄꯨꯡ ꯑꯥꯔꯂꯤ ꯃꯣꯔꯅꯤꯡ ꯆꯄ
ꯀꯩ ꯍꯥꯏꯕꯅꯣ
ꯑꯥꯔꯂꯤ ꯃꯣꯔꯅꯤꯡ ꯆꯠꯇꯣꯏꯔꯥ ꯅꯣꯏꯁꯨꯨꯛꯣꯏ ꯃꯣꯏꯒꯤꯔꯤꯗ
ꯑ ꯎꯝ ꯀꯟꯐꯥꯔꯝ ꯑꯣꯏꯗ꯭ꯔꯤꯌꯦ ꯆꯦ ꯑꯃꯨꯛ ꯇꯧꯔꯛꯇ꯭ꯔꯤ ꯑꯦꯖꯝ ꯊꯥꯕꯗꯣ ꯄꯩꯁꯥꯒꯤ
ꯄꯩꯁꯥ ꯄꯩꯁꯥꯒꯦ ꯎ
ꯑꯩꯗꯤ ꯁꯤꯃꯤꯁꯇꯔ ꯑꯅꯤꯅꯦ ꯊꯥꯕ
ꯑꯣ ꯑꯗꯨꯗꯤ ꯌꯥꯝꯔꯝꯅꯤꯍꯦ
ꯐꯣꯔꯠꯀ ꯁꯤꯛꯀꯅꯦ ꯊꯥꯕ
ꯑꯩꯁ ꯄꯩꯁꯥ ꯌꯥꯝ ꯍꯥꯡꯉꯛꯑꯅꯦ
ꯑꯩ ꯕꯀꯤ ꯌꯥꯝꯃꯟꯕꯒꯤ ꯌꯥꯗ꯭ꯔꯦ
ꯑꯦꯁ ꯅꯣꯏꯗꯤ ꯌꯥꯝꯃꯝꯔꯣꯏꯗ
ꯑꯁ ꯄꯩꯁꯥ ꯄꯨꯔꯒ ꯂꯩ ꯍꯧꯖꯤꯛ ꯄꯩꯁꯥ ꯊꯤꯔꯦꯅꯦ ꯊꯥ ꯈꯨꯗꯤꯡ
ꯑꯩꯈꯣꯏꯁꯨ ꯕꯛꯀꯤ ꯌꯥꯝꯈ꯭ꯔꯦ
ꯑꯩꯈꯣꯏꯒꯤꯗꯤ ꯂꯤꯁꯤꯡ ꯂꯤꯁꯤꯡꯅꯤ ꯂꯩꯔꯤꯁꯦ ꯂꯤꯁꯤꯡꯗꯒꯤ ꯊꯤꯕ ꯍꯧꯔꯤꯅꯤ ꯑꯩꯈꯣꯏꯒꯤ ꯑꯩꯈꯣꯏ ꯕꯛꯀꯤꯗꯤ ꯅꯣꯏꯒꯤꯗꯤ ꯆꯥꯝꯃ ꯆꯅꯤ ꯈꯛꯇꯪ ꯑꯣꯏꯔꯝꯅꯤ
ꯀꯗꯥꯏꯗꯒꯤ ꯂꯩꯁꯥꯕꯤꯁꯤꯡꯗꯦ ꯕꯛꯀꯤ ꯕꯛꯀꯤ ꯄꯨꯗꯕ ꯑꯃꯁꯨ ꯂꯩꯔꯝꯃꯣꯏ
ꯑꯩꯒꯤꯗꯤ ꯂꯤꯁꯤꯡ ꯂꯤꯁꯤꯡꯅꯦ ꯕꯥꯀꯤꯁꯤ ꯂꯩꯥꯔꯤꯁꯤ ꯍꯧꯖꯤꯛ
ꯅꯣꯏꯗꯤ ꯆꯥꯝꯃ ꯆꯅꯤ ꯈꯛꯇꯪ ꯑꯣꯏꯔꯝꯅꯤ
ꯀꯗꯥꯏꯗꯒꯤ ꯌꯥꯝ ꯄꯨꯕꯅꯤꯅ ꯑꯈꯣꯏꯁꯨ
ꯑꯩꯗꯤ ꯂꯤꯁꯤꯡ ꯂꯤꯁꯤꯡꯅꯤ ꯂꯩꯔꯤꯁꯦ
ꯆꯞ ꯃꯥꯟꯅꯩꯌꯦ
ꯊꯤꯕ ꯐꯧ ꯉꯝꯗ꯭ꯔꯦ ꯌꯥꯝ ꯃꯟꯕꯒꯤ ꯅꯣꯏꯗꯤ ꯈꯔ ꯐꯔꯝꯅꯤ ꯄꯩꯁꯥ ꯇꯥꯟꯕꯒꯤ ꯑꯈꯣꯢꯗꯤ ꯇꯥꯟꯗꯕꯅꯤꯅ ꯎꯄꯥꯏ ꯂꯩꯇꯦ
ꯄꯩꯁꯥ ꯇꯥꯟꯗꯦ ꯑꯩꯈꯣꯏꯁꯨ ꯗꯨꯝ ꯂꯩꯕꯅꯦ ꯁꯤꯗ ꯆꯥꯛ ꯊꯣꯡꯗ꯭ꯔꯤꯕ꯭ꯔꯥꯅꯦ
ꯊꯣꯡ ꯊꯣꯡꯗ꯭ꯔꯤ
ꯍꯧꯖꯤꯛꯀꯥꯟ ꯀꯅꯥ ꯀꯅꯥ ꯂꯩꯕꯅꯣ ꯃꯤ ꯀꯌꯥ ꯂꯩꯕ꯭ꯔꯥ ꯅꯣꯏ ꯃꯤ ꯂꯣꯏꯅ ꯂꯩꯕ꯭ꯔꯣ ꯅꯣꯏ ꯗꯗꯥ ꯃꯣꯏꯅꯤꯗꯤ
ꯂꯩꯌꯦ ꯑꯩꯈꯣꯏꯗꯥ ꯑꯃꯗꯤ ꯂꯩꯇꯦ ꯑꯩꯈꯣꯏꯗꯥꯥ ꯑꯃ ꯂꯩꯌꯦ ꯑꯈꯣꯢ ꯢꯅꯥꯥꯎꯅꯨꯄꯥ ꯂꯩꯌꯦ
ꯑꯗꯨ ꯉꯥꯏꯍꯣ ꯑꯩ ꯑꯃꯔꯛ ꯑꯥ ꯀꯩꯅꯣ ꯑꯃꯨꯛ ꯇꯧꯔꯛꯀꯦꯀꯣ
ꯑꯍꯣꯏ
ꯎꯝ